ꯑꯥꯎ ꯒꯣ ꯊꯕꯛ ꯌꯥꯝ ꯆꯤꯟꯕ꯭ꯔꯣ
ꯆꯤꯟꯗꯦꯗꯥ ꯀ꯭ꯔꯤ ꯇꯧꯔꯒꯦ
ꯗꯨꯝ ꯅꯪꯒ ꯋꯥꯔꯤ ꯁꯥꯅꯤꯡꯕꯀꯣ ꯉꯥꯏꯍꯥꯛ
ꯁꯥꯕ ꯌꯥꯏꯌꯦ ꯍꯣꯏ
ꯑꯩꯁꯨ ꯊꯕꯛ ꯂꯩꯇꯦ ꯑꯗꯣ ꯅꯪꯕꯨ ꯀꯨꯏꯅ ꯁꯥꯗꯕꯁꯨ ꯃꯇꯝ ꯈꯔ ꯅꯪꯒ ꯁꯥꯟꯅꯗꯕ ꯃꯇꯝ ꯌꯥꯝꯂꯨꯔꯦ ꯑꯗꯨꯒꯤ ꯅꯪꯕꯨ ꯀꯃꯥꯏꯟ ꯇꯧꯔꯤꯅꯣ ꯀꯩꯗꯧꯔꯤꯒꯦ ꯍꯥꯏꯅ
ꯍꯣꯏꯅꯦ ꯏꯕꯥꯅꯤ ꯀꯨꯏꯔꯦꯅꯦꯀꯣ ꯋꯥꯔꯤ ꯁꯥꯟꯅꯗꯕꯥ
ꯍꯣꯏ
ꯀꯩꯗꯧꯔꯤꯒꯦ ꯍꯥꯌꯦ ꯍꯟꯗꯛꯄꯨ ꯅꯨꯡꯉꯥꯏꯔꯤꯕ꯭ꯔꯣ
ꯍꯟꯗꯛꯁꯦ ꯑꯩ ꯇ꯭ꯔꯦꯅꯤꯡ ꯐꯖꯅ ꯆꯠꯊꯔꯤꯌꯦ
ꯑꯣ ꯅꯪ ꯀ꯭ꯔꯤ ꯇꯝꯕ꯭ꯔꯣ
ꯑꯩꯁꯦ ꯀꯔꯤ ꯍꯥꯏꯁꯤꯔꯥ ꯎꯝ ꯑꯩ ꯍꯟꯗꯛ ꯇ꯭ꯔꯦꯅꯤꯡꯁꯦ ꯕꯣꯜ ꯁꯅꯥꯕꯗꯥꯅꯤꯗꯥ
ꯑꯁ ꯂꯣꯏꯔꯦꯗꯥ ꯅꯪ ꯁꯤꯗꯤ ꯑꯩꯗꯤ ꯀꯔꯤ ꯍꯥꯏꯔꯛ ꯀꯗ꯭ꯔꯥ ꯍꯥꯏꯔꯒ ꯑꯗꯣ ꯉꯁꯤꯖꯨ ꯆꯠꯇꯣꯏꯔꯥ ꯇ꯭ꯔꯦꯅꯤꯡ
ꯎꯝ ꯉꯁꯤ ꯆꯠꯁꯦ ꯇꯧꯕꯅꯤ ꯑꯗꯨꯕꯨ ꯉꯁꯤ ꯋꯦꯗꯔꯁꯦ ꯅꯨꯡꯉꯥꯏꯇꯕꯒꯤꯀꯣ
ꯍꯣꯏ
ꯑꯩꯈꯣꯏꯁꯨ ꯁꯨꯇꯤ ꯐꯪꯉꯦ
ꯑꯣ ꯅꯨꯡꯉꯥꯏꯔꯤꯅꯦꯀꯣ ꯑꯁ ꯅꯣꯏ ꯅꯣꯡ ꯀꯨꯝꯕ ꯆꯨꯕ ꯃꯪꯕ ꯃꯇꯝꯗ ꯁꯨꯇꯤ ꯐꯪꯕꯁꯤꯗꯤ ꯌꯥꯝ ꯅꯨꯡꯉꯥꯏꯕ ꯊ ꯌꯥꯝ ꯅꯨꯡꯉꯥꯏꯔꯝꯒꯅꯤꯀꯣ
ꯍꯣꯏ ꯉꯁꯤ ꯈꯛꯇꯅꯤꯗ ꯑꯃꯨꯛꯀ ꯐꯪꯕ ꯑꯁ ꯀꯨꯏꯔꯦ ꯐꯪꯗꯕ
ꯑꯣꯍꯣ ꯍꯥꯏꯗꯤ ꯅꯣꯡꯒꯨꯝꯕ ꯃꯥꯡꯉꯗꯤ ꯆꯨꯔꯗꯤ ꯑꯩꯈꯣꯏꯁꯨ ꯃꯄꯥꯟ ꯊꯣꯛꯅꯤꯡꯗꯦꯗꯅ ꯀꯣ ꯃꯅꯨꯡꯗ ꯕ꯭ꯂꯦꯡꯀꯦꯠ ꯃꯅꯨꯡꯗ ꯑꯗꯨꯝ ꯂꯩꯅꯤꯡꯉꯤꯗꯅ
ꯆꯨꯝꯃꯦ ꯆꯨꯝꯃꯦ ꯆꯨꯝꯃꯦ ꯅꯪ ꯍꯥꯏꯕꯗꯣ
ꯍꯣꯏ ꯑꯗꯨꯒꯤꯅꯤꯗ ꯑꯗꯣ ꯅꯪꯗꯤ ꯌꯥꯝ ꯐꯩꯌꯦꯕ
ꯅꯣꯏꯗꯤ ꯅꯣꯏꯗꯤ ꯀꯃꯥꯏꯅ ꯇꯧꯒꯦ ꯁꯥꯕ꯭ꯔꯣ ꯏꯪꯕ꯭ꯔꯣ
ꯑꯁ ꯌꯥꯝ ꯁꯥꯔꯝꯕꯅꯦ ꯑꯗꯨꯕꯨ ꯍꯟꯗꯛ ꯅꯨꯃꯤꯠ ꯑꯃ ꯑꯅꯤ ꯀꯣ
ꯍꯣꯏ
ꯅꯣꯡ ꯃꯝꯕꯒꯤꯀꯣ
ꯑꯣ
ꯈꯔ ꯅꯨꯡꯉꯥꯏꯌꯦ
ꯑꯗꯨꯅꯤꯅꯦ ꯍꯣꯏ
ꯎꯝ ꯅꯣꯏꯗꯤ ꯑꯁ ꯅꯪ ꯌꯦꯡ ꯕꯣꯜ ꯌꯦꯡꯒꯦꯔꯣ ꯍꯣꯔꯦꯟ
ꯕꯣꯜ ꯍꯣꯔꯦꯟꯗꯤ ꯐꯖꯒꯗꯧꯔꯤ ꯑꯗꯨꯒꯤ ꯉꯥꯏꯁꯤꯔꯅꯗꯤ ꯈꯜꯂꯤ ꯍꯣꯏ
ꯐꯖꯒꯅꯤ ꯑꯁ ꯍꯟꯗꯛ ꯌꯦꯡꯍꯧꯗ꯭ꯔꯗꯤ ꯌꯦꯡꯕ ꯐꯪꯉꯔꯣꯏꯍꯦ ꯌꯦꯡꯍꯧꯔꯣꯍꯦ
ꯌꯦꯡꯗꯣꯏꯅꯦ ꯌꯦꯡꯗꯣꯏꯅꯦ
ꯍꯣꯏ ꯌꯦꯡꯉꯣ ꯍꯥꯏꯕꯗꯤꯀꯣ ꯍꯟꯗꯛ ꯁꯤꯈ꯭ꯔꯗꯤ ꯑꯃꯨꯛ ꯌꯨ ꯁꯅꯥꯔꯔꯣꯏꯗꯕꯅꯤꯅꯀꯣ ꯌꯦꯡꯕ ꯐꯪꯂꯔꯣꯏꯕ
ꯑꯗꯨꯅꯦ ꯑꯗꯨꯅꯦ
ꯑꯗꯨꯅ ꯌꯦꯡꯍꯧꯕꯅꯁꯨ ꯐꯩꯌꯦ ꯌꯦꯡꯍꯧꯋꯣ
ꯑꯗꯨꯅꯤ ꯅꯪꯁꯨ ꯌꯦꯡꯒꯅꯤ ꯅꯠꯇ꯭ꯔꯥ
ꯍꯣꯏ ꯌꯦꯡꯒꯅꯤ ꯀꯔꯤꯒꯤ ꯌꯦꯡꯉꯣꯏꯗꯕꯅꯣ ꯑꯗꯣ ꯃꯩꯁꯨ ꯂꯥꯛꯇꯦꯅꯦ ꯑꯈꯣꯏꯗ
ꯂꯥꯛꯇ꯭ꯔꯁꯨ ꯐꯣꯟꯗ ꯌꯦꯡꯗꯣꯏꯅꯤ ꯅꯠꯇ꯭ꯔꯣ ꯐꯣꯟ ꯕꯦꯇ꯭ꯔꯤꯗꯤ ꯂꯩꯔꯝꯒꯅꯤꯅ ꯑꯗꯣ
ꯑꯁ ꯌꯥꯝꯗ꯭ꯔꯕꯀꯣ ꯍꯣꯔꯦꯟꯗꯤ ꯂꯥꯛꯇꯤ ꯂꯥꯛꯀꯗꯕ ꯃꯥꯜꯂꯦꯗ ꯃꯩꯒꯤꯕꯨꯗꯤ ꯋꯥꯗꯤ ꯋꯥꯗꯦ
ꯎꯝ ꯂꯥꯛꯀꯅꯤ ꯂꯥꯛꯀꯅꯤ
ꯂꯥꯛꯇꯕ ꯌꯥꯔꯣꯏꯌꯦ
ꯃꯣꯏꯁꯨ ꯕꯣꯜ ꯌꯦꯡꯅꯤꯡꯕ ꯉꯥꯛꯇꯅꯤꯅ ꯃꯩ ꯊꯥꯔꯛꯀꯅꯤ
ꯎꯝ ꯎꯝ ꯍꯣꯏꯅꯦ ꯃꯩ ꯕꯣꯜꯒꯤ ꯃꯇꯝꯗ ꯃꯩ ꯊꯥꯔꯛꯇ꯭ꯔꯗꯤ ꯀꯝꯄ꯭ꯂꯦꯟ ꯇꯧꯕ ꯆꯠꯀꯅꯤ
ꯂꯣꯏꯅ ꯂꯣꯏꯅ ꯌꯦꯡꯅꯤꯡꯕꯅꯤꯅ ꯅꯠꯇ꯭ꯔꯣ ꯑꯗꯨꯝ ꯊꯥꯔꯛꯀꯅꯤꯗꯣ ꯃꯣꯏꯗꯣ
ꯑꯗꯣ ꯅꯍꯥꯟ ꯑꯥꯔꯖꯦꯟꯇꯤꯅꯥꯒ ꯀꯩꯅꯣ ꯁꯥꯟꯅꯕ ꯅꯨꯃꯤꯠꯇꯤꯀꯣ
ꯎꯝ
ꯃꯩ ꯌꯥꯝ ꯁꯅꯥꯏꯌꯦ ꯑꯗꯨ ꯅꯨꯃꯤꯠꯇꯤ
ꯃꯩ ꯁꯅꯥꯔꯁꯨ ꯕꯦꯇ꯭ꯔꯤꯗꯤ ꯂꯩꯕ ꯅꯠ ꯇ꯭ꯔꯣ ꯅꯪꯉꯣꯟꯗ ꯑꯗꯣ ꯅꯨꯃꯤꯠꯇ
ꯑꯗꯣꯏꯁꯨ ꯌꯥꯝꯗꯦ ꯃꯩ ꯑꯃꯨꯛ ꯂꯥꯛꯏ ꯑꯃꯨꯛ ꯑꯃꯨꯛꯀ ꯃꯨꯠꯂꯤ ꯑꯗꯨꯃꯥꯏꯅ ꯌꯥꯝ ꯇꯧꯋꯦ ꯑꯗꯨ ꯅꯨꯃꯤꯠꯇꯣ
ꯕꯦꯇ꯭ꯔꯤ ꯈꯥꯡꯉꯗꯤ ꯌꯥꯏꯑꯦꯗ
ꯍꯣꯏꯅꯦ ꯌꯥꯏꯌꯦ ꯌꯥꯏꯌꯦ ꯅꯪꯒꯤ ꯈꯜꯂꯒ ꯍꯥꯏꯕꯤꯕꯅꯦ ꯑꯩꯅ ꯑꯗꯣ ꯂꯣꯏꯅ ꯕꯦꯇ꯭ꯔꯤ ꯌꯦꯡꯊꯣꯛꯑꯗꯤ ꯅꯪꯒꯤ ꯅꯪꯕꯨ ꯐꯥꯎꯅꯥꯅꯤꯡꯉꯥꯏ ꯕꯦꯇ꯭ꯔꯤ ꯌꯥꯝꯗ꯭ꯔꯦ ꯑꯗꯨꯒꯤꯅꯤꯗ
ꯅꯍꯥꯟꯗꯤ ꯁꯨꯃꯥꯏꯅ ꯍꯥꯏꯅꯦ ꯕꯦꯇ꯭ꯔꯤ ꯂꯩꯇ꯭ꯔꯦ ꯊꯝꯃꯣ ꯊꯝꯃꯣ ꯍꯥꯏ
ꯆꯠꯂꯣꯍꯦ ꯅꯪꯁꯨ ꯄꯪꯈꯥꯏ ꯍꯥꯏꯖꯤꯟꯒꯅꯨ
ꯄꯪꯍꯥꯏ ꯍꯥꯏꯖꯤꯟꯕ ꯅꯠꯇꯦꯅꯦ ꯅꯪꯅ ꯍꯥꯏꯕꯗꯣ ꯑꯩ ꯁꯨꯀꯥꯎ ꯀꯥꯎꯗꯦ ꯕꯣꯜ ꯕꯣꯜ ꯕꯣꯜ ꯌꯦꯡꯗꯣꯏꯅꯦ ꯍꯣꯔꯦꯟꯗꯤ ꯑꯩ ꯕꯣꯜ ꯌꯦꯡꯗꯣꯏꯅꯤ ꯕꯦꯇꯤꯒ ꯂꯩꯇꯦ ꯃꯩꯁꯨ ꯂꯥꯛꯇꯦ ꯊꯝꯃꯣ ꯊꯝꯃꯣ ꯀꯥꯏꯅ
ꯏꯁ ꯁꯨꯛꯍꯥꯏ ꯍꯥꯏꯗꯕꯗꯣ ꯅꯪ ꯍꯥꯏꯔꯒ ꯂꯩꯔꯤꯁꯤꯗ
ꯑꯗꯣ ꯅꯨꯃꯤꯠꯇ ꯑꯩ ꯀꯌꯥꯝ ꯋꯥꯈꯤ ꯅꯪꯗꯤ ꯁꯨꯈꯪ ꯈꯪꯗꯦ
ꯅꯪ ꯁꯨꯃꯥꯏꯅ ꯅꯆꯤꯟ ꯊꯤꯕ ꯀꯔꯝ ꯀꯥꯟꯗꯒꯤ ꯍꯩꯔꯛꯄꯅꯣ
ꯑꯁ ꯑꯁꯦꯡꯕꯅꯦ ꯑꯩ ꯍꯥꯏꯗꯣ ꯅꯪ ꯊꯥꯖꯗꯕꯒꯤꯅꯦ
ꯏꯁ ꯊꯥꯖꯕ ꯊꯥꯖꯗꯕ ꯂꯩꯇꯦꯅ ꯑꯩ ꯏꯁꯥꯅ ꯍꯥꯏꯈꯤꯕꯗꯣ ꯍꯥꯏ ꯈꯤꯗꯕꯗꯣ ꯈꯪꯉꯤꯅꯦꯍꯦ
ꯍꯣꯏꯅꯦ ꯍꯣꯏꯅꯦ ꯁꯦ ꯁꯦ ꯁꯦ ꯐꯔꯦ ꯐꯔꯦ ꯅꯪꯅ ꯍꯥꯏꯕꯗꯣ ꯌꯥꯝ ꯆꯨꯝꯃꯦ
ꯎꯝ ꯑꯁ ꯊꯥꯏꯅꯀꯣ
ꯎꯝ
ꯏꯕꯥꯅꯤ ꯀꯣꯂꯦꯖ ꯇꯝꯃꯤꯟꯅꯔꯛꯄꯗꯀꯣ
ꯍꯣꯏ
ꯅꯪꯅ ꯅꯨꯄꯤ ꯑꯃ ꯄꯥꯝꯃꯦ ꯍꯥꯏꯅ ꯑꯩꯉꯣꯟꯗ ꯍꯥꯏꯔꯛꯄꯗꯣ
ꯍꯣꯏ ꯍꯥꯏꯔꯣ ꯍꯥꯏꯔꯣ
ꯑꯗꯨ ꯅꯨꯄꯤꯗꯨꯗꯤ ꯐꯥꯎꯅꯔꯤꯕ꯭ꯔꯣ
ꯍꯧꯖꯤꯛ ꯅꯪꯒ ꯐꯥꯎꯅꯔꯤꯁꯤꯗꯤ ꯑꯗꯨ ꯅꯨꯄꯤꯗꯣ ꯅꯪꯅꯤꯅꯦ
ꯆꯠꯂꯣꯍꯦ ꯑꯩ ꯅꯠꯇꯦ
ꯑꯁꯦꯡꯕꯩꯅꯦ
ꯏꯃꯥꯟꯅꯕꯤꯕꯨꯅꯦ ꯑꯩꯕꯨ ꯅꯠꯇꯦ
ꯅꯃꯥꯟꯅꯕꯤꯕꯨ
ꯍꯣꯏ ꯅꯪꯅ ꯑꯩꯉꯣꯟꯗ ꯅꯃꯥꯟꯅꯕꯤꯗꯣ ꯍꯥꯏꯕꯤꯌꯣ ꯑꯩꯒꯤ ꯍꯥꯏꯔꯛꯑꯒ
ꯎꯝ
ꯑꯗꯣ ꯅꯕꯥꯅꯤ ꯀꯣꯏꯅꯕ ꯅꯠꯇ꯭ꯔꯣ ꯀꯃꯥꯏ ꯇꯧꯈ꯭ꯔꯒꯦ ꯍꯟꯗꯛꯇꯤ
ꯑꯦ ꯏꯕꯥꯅꯤꯕꯨ ꯀꯔꯤ ꯇꯧꯕ꯭ꯔꯣꯅꯦ ꯑꯗꯨ ꯃꯇꯝꯗꯁꯨ ꯀꯩꯁꯨ ꯇꯧꯗꯦꯅ
ꯏꯁ ꯅꯆꯤꯟ ꯊꯤꯒꯅꯨꯗ
ꯀꯩꯁꯨ ꯇꯧꯗꯦꯌꯦ
ꯀꯣꯏꯗꯕ꯭ꯔꯣꯅꯦ
ꯀꯣꯏꯗꯦꯕ
ꯀꯔꯤꯒꯤꯅꯣ
ꯄꯥꯝꯗꯕꯒꯤꯅꯤꯗ
ꯏꯁ ꯃꯁꯛ ꯌꯥꯝ ꯐꯖꯔꯤꯗꯨꯕꯨ
ꯑꯩꯕꯨ ꯃꯥꯅ ꯄꯥꯝꯗꯦ ꯍꯥꯏꯕ
ꯑꯣ ꯑꯩ ꯌꯥꯅꯕꯗꯤ ꯍꯥꯏꯕꯤꯈꯤꯕꯅꯤꯗ ꯌꯥꯔꯛꯇꯕ꯭ꯔꯣ
ꯅꯪꯅ ꯍꯥꯏꯖꯔꯁꯨ ꯃꯣꯏꯅ ꯌꯥꯅꯤꯡꯗꯕꯅꯤꯅ ꯑꯩꯈꯣꯏꯗꯤ ꯀꯔꯤ ꯎꯄꯥꯏꯂꯩ ꯅꯠꯇ꯭ꯔꯥ
ꯍꯣꯏꯅꯦ ꯑꯗꯨꯁꯨ ꯑꯃꯨꯛ ꯆꯨꯝꯃꯤꯅꯦ
ꯂꯩꯁꯥꯕꯤ ꯍꯥꯏꯕꯁꯤ ꯃꯥꯒꯤ ꯑꯄꯥꯝꯕꯁꯨ ꯂꯩꯔꯝꯒꯅꯤ
ꯎꯝ
ꯅꯠꯇ꯭ꯔꯣ
ꯃꯥꯅꯦ
ꯑꯩꯈꯣꯏꯅ ꯄꯥꯝꯕꯅ ꯑꯃ ꯃꯣꯏꯅ ꯄꯥꯝꯕꯅ ꯑꯃ
ꯎꯝ
ꯅꯠꯇ꯭ꯔꯥ
ꯑꯗꯨ ꯑꯣꯏꯔꯁꯨ ꯅꯣꯏꯅ ꯐꯖꯅ ꯇꯧꯔꯛꯑꯗꯤ ꯑꯗꯨꯝ ꯌꯥꯒꯅꯤꯗ
ꯀꯩꯒꯤ
ꯐꯖꯅ ꯇꯧꯕꯤꯔꯗꯤ ꯑꯁ ꯎꯝ ꯅꯨꯡꯁꯤꯔꯛꯄꯁꯨ ꯌꯥꯏꯗꯅ
ꯎꯝ
ꯅꯪꯁꯨ ꯑꯃꯨꯔꯛ ꯍꯥꯏꯔꯒ ꯌꯥꯕꯤꯈꯤꯗꯕꯒꯤꯗꯤ ꯑꯗꯨꯝ ꯇꯣꯛꯄ ꯃꯥꯟꯅꯤꯅꯦ
ꯅꯠꯇꯦꯗ ꯑꯗꯨꯕꯨꯗꯤ ꯐꯅ ꯌꯥꯝꯅꯗꯤ ꯍꯥꯏꯈꯤꯕꯅꯤ
ꯏꯕꯥꯟꯅꯕꯤꯗꯤ ꯍꯥꯏꯗꯦ ꯍꯥꯏꯌꯦꯗ ꯑꯩꯉꯣꯟꯗ ꯑꯃꯨꯔꯛ ꯈꯠꯇ ꯍꯥꯏꯌꯦ ꯑꯗꯨꯒ ꯑꯩꯗꯣ ꯈꯪꯗꯦ ꯑꯁ ꯇꯟꯕꯒꯨꯝ ꯇꯧꯋꯦ ꯍꯥꯏꯕꯤꯕꯗꯒꯤ ꯑꯃꯨꯛ ꯍꯥꯏꯔꯛꯈꯤꯗ꯭ꯔꯦ ꯍꯥꯏ
ꯃꯥꯅ ꯃꯥꯅ ꯈꯔ ꯌꯥꯅꯤꯡꯗꯕꯒꯤ ꯅꯪꯉꯣꯟꯗ ꯂꯣꯠ ꯄ ꯑꯣꯏꯔꯝꯅꯤꯗ
ꯈꯪꯗꯦ ꯑꯗꯨꯗꯤ ꯑꯗꯣ ꯃꯥꯅ ꯁꯨꯃꯥꯏꯅ ꯍꯥꯏꯕꯀꯣ ꯑꯩꯅ ꯍꯪꯕꯗ
ꯑꯩꯅ ꯐꯅ ꯌꯥꯝꯅꯗꯤ ꯍꯥꯏꯕꯅꯦ ꯃꯥꯥꯕꯨ
ꯑꯣ
ꯑꯗꯨꯕꯨ ꯃꯥꯅ ꯌꯥꯔꯛꯇꯕꯤꯅꯤꯅ ꯑꯩꯁꯨ ꯎꯄꯥꯏ ꯂꯩꯔꯛꯇꯕꯗꯨꯗ ꯑꯗꯨꯝ ꯐꯔꯦ ꯍꯥꯏꯅ ꯑꯗꯨꯝ ꯑꯩꯁꯨ ꯇꯣꯛꯄꯤꯈ꯭ꯔꯦ ꯍꯧꯖꯤꯛꯇꯤ ꯃꯥ ꯍꯧꯖꯤꯛꯇꯤ ꯃꯥ ꯌꯨꯝ ꯄꯥꯜꯂꯦ ꯍꯥꯏꯅꯁꯨ ꯇꯥꯏꯅꯦ
ꯏꯁ ꯅꯪꯁꯨ ꯇꯥꯕ꯭ꯔꯣ
ꯍꯣꯏ
ꯍꯣꯏ ꯄꯥꯟꯈ꯭ꯔꯕꯅꯦ ꯃꯆꯥ ꯑꯅꯤ ꯁꯨꯈ꯭ꯔꯕꯅꯤꯗꯃꯥ
ꯑꯗꯨꯅꯤꯅ ꯂꯩꯁꯥꯕꯤꯗꯤ ꯅꯠꯇ꯭ꯔꯣ ꯈꯔ ꯉꯟꯅ ꯄꯥꯟꯕꯅꯤꯅꯈꯣ
ꯍꯣꯏ ꯃꯆꯥ ꯑꯅꯤ ꯁꯨ ꯆꯥꯎꯈ꯭ꯔꯕꯅꯤꯗ ꯑꯃ ꯈ꯭ꯋꯥꯏꯗꯒꯤ ꯑꯇꯣꯝꯕꯗꯣ
ꯑꯣ
ꯑꯗꯨꯁꯨ ꯆꯍꯤ ꯑꯅꯤ ꯁꯨꯔꯦ ꯍꯥꯏꯕꯅꯦ
ꯃꯆꯥ ꯀꯌꯥ ꯂꯩꯔꯤꯒꯦ ꯑꯗꯣ
ꯆꯍꯤ ꯃꯆꯥ ꯑꯅꯤ ꯁꯨꯔꯦꯕꯥ
ꯎꯝ
ꯃꯆꯥ ꯑꯅꯤ ꯁꯨꯕꯗꯣ
ꯎꯝ
ꯃꯆꯥ ꯑꯇꯣꯝꯕꯥꯗꯨꯅ ꯆꯍꯤ ꯑꯅꯤ ꯁꯨꯔꯦꯕꯀꯣ
ꯎꯝ
ꯑꯃꯗꯨꯅ ꯃꯉꯥ ꯁꯨꯔꯦ ꯍꯥꯏꯌꯦ ꯑꯍꯟꯗꯨꯅ
ꯑꯣ
ꯑꯁ ꯏꯃꯥꯟꯅꯕꯤꯁꯤꯡ ꯌꯥꯝꯃꯦꯗ ꯑꯥ ꯂꯨꯍꯣꯡꯈꯤꯕ ꯌꯥꯝꯈ꯭ꯔꯦꯗ ꯑꯩꯇ ꯉꯥꯏꯔꯦꯗꯥ ꯔꯦ ꯍꯣꯏ ꯑꯌꯥꯝꯕ ꯍꯣꯡꯈ꯭ꯔꯦꯗ ꯃꯆꯥ ꯂꯣꯏ ꯂꯩꯅꯔꯦ ꯗ ꯃꯆꯥꯁꯤꯡ ꯆꯥꯎꯅꯔꯦꯗꯥ
ꯅꯪꯗꯤ ꯅꯪꯗꯤ ꯀꯩꯗꯧꯉꯩ ꯆꯠꯀꯦ ꯍꯥꯏꯕꯅꯣꯗꯣ
ꯑꯩꯗꯤ ꯆꯠꯄꯒ ꯂꯥꯏꯔꯤꯗꯥ ꯅꯨꯄꯥ ꯐꯪꯗ꯭ꯔꯤꯗ ꯑꯩꯗꯤ
ꯑꯁ ꯑꯗꯨꯗꯤ ꯏꯕꯥꯅꯤ ꯑꯣꯏꯅ ꯑꯃꯨꯛ ꯈꯪꯅꯁꯤꯔꯣ
ꯑꯗꯨꯁꯨ ꯈꯪꯗꯦꯗ ꯏꯃꯥꯟꯅꯕꯤ ꯈꯪꯅꯔꯝꯕ ꯅꯨꯄꯥꯅꯤꯅ ꯑꯃꯨꯛ ꯇꯜꯂꯤꯅꯦ
ꯑꯦ ꯀꯩ ꯀꯥꯏꯒꯦ ꯃꯥꯅ ꯌꯥꯁꯨ ꯌꯥꯕꯤꯗꯕꯗꯨꯕꯣ
ꯑꯁ ꯑꯗꯨ ꯑꯣꯏꯔꯁꯨ ꯇꯜꯂꯤꯗꯥ
ꯇꯥꯕ
ꯃꯤ ꯃꯤꯕꯨ ꯌꯦꯡꯉꯒ ꯑꯩꯈꯣꯏꯒꯤ ꯄꯨꯟꯁꯤ ꯂꯝꯕꯤꯗꯣ ꯑꯩꯈꯣꯏꯅ ꯂꯧꯒꯗꯕ ꯅꯠꯇ꯭ꯔꯣ ꯃꯤꯕꯨ ꯌꯦꯡꯉꯒ ꯍꯤꯡꯒꯗꯕ ꯅꯠꯇꯦꯅꯦ
ꯑꯁ ꯈꯪꯗ꯭ꯔꯦꯗ ꯃꯥꯗꯣ ꯑꯩ ꯌꯥꯝ ꯂꯨꯅ ꯇꯤꯟꯅꯕꯅꯤꯅꯀꯣ
ꯍꯟꯗꯛꯁꯨ ꯑꯗꯨꯝ ꯐꯥꯎꯅꯩꯕ ꯅꯪꯗꯤ ꯐꯥꯎꯅꯥꯗ꯭ꯔꯕꯣꯃꯥ
ꯑꯩꯗꯤ ꯃꯣꯏ ꯅꯝꯕꯔꯒ ꯂꯩꯇ꯭ꯔꯦꯗ ꯍꯟꯗꯛ ꯀꯥꯟꯗꯤ
ꯑꯣ ꯑꯗꯨꯝ ꯄꯨꯟꯁꯦ ꯂꯥꯛꯑꯣ ꯈꯣꯠꯂꯣ ꯑꯗꯨꯝ ꯍꯥꯏꯔꯛꯑꯦ ꯑꯩꯉꯣꯟꯗꯗꯤ ꯃꯣꯏ ꯌꯨꯝꯗꯀꯣ
ꯑꯣ
ꯑꯩꯅ ꯁꯪꯗꯕ ꯃꯥꯗꯣ ꯂꯥꯞꯄꯦꯕ ꯃꯌꯨꯝ ꯄꯥꯟꯕꯗꯣ
ꯎꯝ
ꯅꯛꯑꯗꯤꯀꯣ ꯅꯣꯡ ꯐꯥꯗꯣꯛ ꯑꯗꯨꯝ ꯆꯠꯄ ꯌꯥꯕꯅꯦꯕ
ꯎꯝ
ꯏꯁ ꯃꯄꯥꯟꯗ ꯊꯣꯛꯄꯁꯤ ꯅꯨꯡꯉꯥꯏꯍꯦ ꯅꯨꯡꯁꯤꯠ ꯂꯥꯛꯄꯒꯤ
ꯑꯣ
ꯑꯗꯨ ꯅꯪ ꯌꯥꯅꯤꯡꯗ꯭ꯔꯣ
ꯅꯪꯒꯤꯔꯣ
ꯑꯩꯒꯤꯅꯦ ꯍꯥꯏꯅ ꯍꯥꯏꯔꯤꯁꯤ ꯃꯤꯒꯤ ꯍꯥꯏꯗꯣꯏꯔꯣ ꯑꯩꯕꯨ ꯑꯩꯗꯤ ꯃꯤꯒꯤ ꯍꯥꯥꯏꯕ ꯍꯩꯇꯦ
ꯉꯥꯏꯈꯣ ꯑꯩ ꯈꯟꯈꯤꯒꯦ ꯀꯣꯟꯅ ꯑꯃꯨꯛ ꯍꯥꯏꯔꯛꯀꯦ
ꯃꯇꯝ ꯀꯌꯥꯝ ꯀꯨꯏꯅ ꯂꯧꯗꯣꯏꯅꯣ
ꯌꯥꯝ ꯀꯨꯏꯅ ꯂꯧꯔꯣꯏꯗ ꯏꯕꯥꯟꯅꯤ ꯈꯪꯅꯥꯕ ꯀꯨꯏꯔꯕꯗꯨꯕꯨ
ꯑꯗꯨꯅꯤ
ꯊꯨꯅ ꯍꯥꯏꯔꯛꯀꯦ ꯑꯗꯨ ꯑꯣꯏꯁꯨ ꯈꯔ ꯂꯩꯗꯅ
ꯍꯣꯏꯅꯦ ꯑꯗꯣ ꯅꯨꯡꯉꯥꯏ ꯉꯥꯏꯕ ꯅꯨꯡꯉꯥꯏꯕ ꯄꯥꯎꯈꯨꯝꯗꯤ ꯄꯤꯔꯛꯎꯀꯣ
ꯈꯪꯗꯦ ꯍꯧꯖꯤꯛ ꯍꯥꯏꯗꯣꯛꯑꯣꯏ
ꯑꯁ ꯉꯥꯏꯕ ꯉꯥꯏꯕꯗꯨꯁꯨ ꯈꯔ ꯅꯨꯡꯉꯥꯏꯅꯕ ꯉꯥꯏ ꯋꯥꯅ ꯉꯥꯏꯔꯒ ꯑꯃꯨꯛꯀ ꯊꯃꯣꯏ ꯀꯥꯏꯕ ꯄꯥꯎꯈꯨꯝ ꯂꯥꯛꯑꯗꯤ ꯅꯨꯡꯉꯥꯏꯇꯦꯗꯅ
ꯑꯣ ꯑꯗꯨꯏꯁꯨ ꯑꯗꯨꯝ ꯈꯪꯗꯦꯗ ꯅꯪ ꯈꯟꯅꯤꯡ ꯈꯟꯅꯤꯡꯕ ꯄꯪꯈꯟ ꯈꯜꯂꯣ
ꯑꯦ ꯑꯩꯗꯤ ꯑꯩꯗꯤ ꯅꯨꯡꯉꯥꯏꯕ ꯂꯥꯛꯑꯅꯤ ꯍꯥꯏꯅ ꯈꯟꯈ꯭ꯔꯒꯦ ꯑꯗꯨꯗꯤ
ꯀꯩꯁꯨ ꯀꯥꯏꯗꯦ ꯈꯜꯂꯣ ꯅꯨꯡꯉꯥꯏꯔꯅꯤ ꯍꯥꯏꯅ ꯈꯜꯂꯗꯤ ꯅꯨꯡꯉꯥꯏꯕꯁꯨ ꯊꯦꯡꯅꯕꯁꯨ ꯌꯥꯎꯕꯅꯦ
ꯃꯤꯗꯤ ꯌꯥꯗꯦꯀꯣ
ꯀꯩꯗꯧꯔꯒꯦ ꯄꯥꯝꯗ꯭ꯔꯕꯣ
ꯄꯥꯝꯃꯟꯕꯒꯤ ꯅꯪꯉꯣꯟꯗ ꯍꯥꯏꯔꯤꯁꯤꯗꯤ
ꯍꯣꯏꯅꯦ ꯑꯗꯣ ꯅꯨꯡꯉꯥꯏꯅ ꯂꯩꯊꯣꯛꯑꯣ ꯑꯩꯅ ꯄꯥꯎꯈꯨꯝ ꯄꯤꯗ꯭ꯔꯤ ꯐꯥꯎ ꯀꯣ
ꯑꯗꯨꯕꯨꯗꯤ ꯆꯨꯝꯃꯦꯕ
ꯎꯝ ꯑꯗꯣ ꯀꯩꯗꯧꯔꯒꯦ
ꯄꯥꯎꯈꯨꯝꯗꯨ ꯂꯥꯛꯇꯕꯅꯤꯅ ꯅꯨꯡꯉꯥꯏꯒꯗꯕ꯭ꯔꯥ ꯅꯨꯡꯉꯥꯏ ꯀꯔꯤ ꯇꯧꯒꯗꯧꯕꯅꯣ ꯍꯧꯖꯤꯛ ꯒ꯭ꯌꯥꯟ ꯃꯦꯟ ꯇꯥꯗꯦꯗꯅ
ꯑꯁ ꯀꯔꯤꯁꯨ ꯈꯜꯂꯨꯅꯨꯁꯦ ꯑꯩ ꯅꯪꯕꯨ ꯋꯥꯍꯜꯂꯣꯏ
ꯁꯥ ꯑꯧ ꯌꯥꯏꯀꯣ ꯁꯤꯗꯤ
ꯌꯥ ꯌꯥꯔꯕꯣ ꯍꯧꯖꯤꯛꯇꯤ
ꯌꯥꯕ ꯃꯥꯂꯦ ꯁꯤꯗꯤ